ꯑ ꯅꯨꯡꯉꯥꯏꯔꯤꯕꯣ ꯍꯂꯣ ꯍꯂꯣ
ꯇꯔꯕꯣ
ꯇꯥꯏꯌꯦ ꯇꯥꯏꯌꯦ ꯍꯜꯂꯣ ꯀꯩꯗꯧꯔꯤꯅꯣ ꯑ ꯌꯦꯟꯖꯥꯛ ꯑꯃ ꯆꯥꯒꯦꯅ ꯊꯣꯡꯉꯝꯕꯅꯤꯗ
ꯏꯟꯖꯥꯡ ꯀꯔꯤ ꯌꯦꯟꯖꯥꯡꯅꯣꯅꯦ
ꯑꯉꯥꯡꯈꯩꯅꯗ ꯊꯕꯛ ꯆꯠꯊꯣꯛꯄꯗ ꯁꯥꯃꯨ ꯃꯅꯥꯇꯣꯟ ꯍꯥꯏꯕ꯭ꯔꯥ ꯀꯩꯅꯣ ꯄꯣꯔꯦ ꯑꯗꯨ ꯐꯨꯠꯂꯤꯌꯦ
ꯁꯥꯃꯨ ꯃꯔꯥꯊꯣꯟꯅꯦꯕ
ꯑ ꯀꯩꯅꯣ ꯁꯥꯎꯍꯟꯁꯦ ꯑꯩꯅ ꯉꯍꯥꯡ ꯑꯩꯅ ꯑꯃꯨꯛ ꯇꯥꯔꯤꯌꯦ ꯄꯕ꯭ꯔꯦꯝ ꯈꯥ ꯂꯩꯅꯦ ꯀꯅꯦ ꯁꯪꯃꯨ ꯃꯅꯥꯇꯣꯟꯁꯤ ꯀꯃꯥꯏꯅ ꯇꯧꯒꯦ ꯁꯤ ꯈꯔ ꯆꯥꯗꯦꯅ ꯅꯍꯥꯟꯈꯩꯒꯤ ꯆꯥꯕ ꯅꯠꯇꯦ ꯗ ꯑꯗꯨ ꯈꯪꯗꯦ ꯑꯗꯣ ꯈꯔ ꯐꯨꯠꯂꯒ ꯃꯆꯦ ꯑꯃ ꯀꯩꯅ ꯑꯃ ꯆꯥꯏ ꯑꯗꯣ ꯈꯪꯗꯦ ꯈꯔ ꯄꯥꯛꯇꯛ ꯇꯧꯋꯤ ꯊꯨꯝꯗꯤ ꯊꯥꯛꯇꯦ ꯀꯩꯅꯣ ꯇꯧꯕ ꯃꯅꯟ ꯀꯨꯝꯕ ꯈꯔ ꯌꯥꯎꯕ꯭ꯔꯥ ꯐꯔꯣꯏꯗꯧꯔꯤ
ꯎꯝ ꯑꯗꯨꯗꯤ ꯑꯩ ꯆꯥꯒꯦ ꯍꯥꯏꯒꯦ ꯇꯧꯔꯝꯕꯅꯤꯅꯦ ꯑꯩ ꯍꯪꯒꯣꯏꯔꯦ ꯆꯥꯅꯤꯡꯉꯛꯇ꯭ꯔꯦ
ꯑꯦ ꯃꯣꯏꯒꯤꯁꯤꯗꯤ ꯌꯥꯝꯅ ꯑꯩꯈꯣꯏꯒꯤ ꯁꯥꯃꯨꯒꯤ ꯃꯅꯞꯁꯦ ꯁꯤ ꯌꯥꯝ ꯌꯥꯝ ꯅꯤꯠꯇ꯭ꯔꯦ ꯑꯩꯈꯣꯏꯒꯤ ꯏꯁꯥꯗ ꯌꯥꯝꯅ ꯀꯥꯟꯅꯕ ꯄ꯭ꯔꯣꯇꯤꯟ ꯑꯗꯒꯤ ꯅ꯭ꯌꯨꯇ꯭ꯔꯦꯟꯁ ꯃꯌꯥꯝ ꯌꯥꯝ ꯌꯥꯎꯋꯦꯅ ꯍꯥꯏꯗꯤ ꯃꯣꯏꯗꯤ ꯏꯁꯤꯡꯗꯨꯗ ꯂꯩꯗꯅ ꯏꯁꯤꯡ ꯑꯗꯒꯤ ꯀꯥꯝꯊꯣꯛ ꯀꯥꯝꯁꯤꯟ ꯇꯧꯅ ꯇꯧ ꯃꯌꯥꯝꯗꯣ ꯑ ꯌꯥꯝ ꯐꯕꯖꯥꯅꯤꯗ
ꯅ꯭ꯌꯨꯇ꯭ꯔꯦꯟꯁꯅ ꯁꯧ ꯁꯥꯔꯕ
ꯑꯥ ꯑꯗꯨꯣ ꯅꯪ ꯆꯥꯅꯤꯡꯉꯒꯗꯤ ꯅꯪꯒꯤꯁꯨ ꯈꯔ ꯍꯦꯛ ꯄꯤꯔꯛꯀꯅꯤ ꯑꯩꯅ
ꯌꯥꯏꯅꯦ ꯌꯥꯏꯅꯦ ꯑꯗꯨ ꯇꯦꯁ ꯇꯧꯊꯣꯛꯑꯒ ꯌꯣꯠꯄ ꯌꯥꯕ꯭ꯔꯥ ꯆꯥꯕ ꯌꯥꯕ꯭ꯔꯥ ꯍꯥꯟꯅ ꯇꯦꯁ
ꯎꯝ ꯑꯗꯨꯗ ꯑ ꯑꯣꯏꯅ ꯆꯥꯕꯗꯤ ꯌꯥꯝ ꯍꯥꯎꯋꯦ ꯅꯣꯏ ꯑꯉꯥꯡꯈꯩꯅ ꯄꯣꯔꯛꯏꯗꯤ ꯌꯥꯗꯤꯦ ꯐꯥꯎꯋꯦ ꯎꯝ ꯑꯉꯥꯡꯈꯩꯅꯞꯅ ꯌꯥꯕꯩꯖꯥꯔꯦ ꯆꯥ ꯑꯗꯨꯅꯔꯒ ꯃꯅꯞ ꯈꯔ ꯌꯥꯝꯅ ꯌꯥꯎꯕ ꯖꯒꯥꯗꯣ ꯑꯗꯨꯅꯕꯨ ꯍꯦꯟꯅ ꯍꯥꯎꯦ ꯑ ꯑꯗꯨ ꯅꯥꯀꯟꯗ
ꯑ ꯁꯃꯨꯅ
ꯃꯅꯞ ꯕꯣꯜ ꯀꯥꯝꯕꯁꯤ ꯀꯌꯥꯝ ꯆꯥꯎꯅ ꯀꯥꯝꯖꯥꯠꯅꯣ ꯑꯁ ꯈꯪꯗꯦꯅꯦ ꯃꯣꯏꯗꯤ ꯃꯅꯥꯇꯣꯟꯗꯣ
ꯃꯊꯛꯇ ꯀꯥꯝꯕ ꯁꯦ ꯌꯥꯝ ꯆꯥꯎ ꯃꯥꯜꯂꯦ ꯑꯗꯨ ꯈꯪꯗꯦ ꯌꯥꯝ ꯍꯥꯎꯋꯦꯁꯦ ꯀꯩꯅꯣꯒꯤ ꯑꯩꯈꯣꯏꯒꯤ ꯃꯥꯒꯤ ꯀꯔꯤ ꯀꯣꯠꯐꯝ ꯖꯒꯥꯗꯣ ꯃꯥꯏ ꯃꯅꯥꯇꯣꯟꯒꯤ ꯁꯗꯥꯏꯗꯨꯗꯤ ꯌꯥꯝ ꯍꯥꯎꯋꯦ ꯑꯗꯣ
ꯍꯛꯆꯥꯡ ꯀꯥ ꯈꯪꯄ ꯄꯒꯠꯄ
ꯄꯒꯠꯇꯣꯢ ꯖꯥꯠꯅꯝꯍꯦ ꯃꯣꯏ ꯑꯉꯥꯡꯒꯩꯗꯤ ꯑꯥꯗ ꯂꯩꯕꯒꯤ ꯑꯗꯨꯝ ꯇꯣꯏꯅ ꯆꯥꯕꯖꯥꯠꯅꯤꯗ ꯑꯗꯣ ꯁꯃꯨꯗꯒꯤꯗꯤ ꯑꯗꯣ ꯅꯣꯏ ꯁꯥꯃꯨ ꯃꯁꯥꯗꯒꯤꯗꯤ ꯁꯤ ꯃꯅꯥ ꯇꯣꯛꯑꯅ ꯍꯦꯟꯅ ꯍꯥꯎꯋꯦ ꯍꯥꯏꯅ ꯑꯉꯥꯡꯈꯩꯅ ꯍꯥꯏ ꯁꯥꯃꯨꯗꯤ ꯌꯥꯝ ꯆꯥꯎꯕꯅꯤꯅ ꯅꯪꯁꯨ ꯅꯁꯥ ꯈꯔ ꯀꯪꯕꯗꯣ ꯎ ꯍꯟꯗꯛꯇꯤ ꯈꯪꯆꯥꯎ ꯆꯥꯎꯈꯠꯈꯤꯕ꯭ꯔꯥ ꯈꯪ ꯄꯣꯠ ꯅꯠꯇꯦꯗ ꯑꯁ ꯑꯗꯨꯅꯦ ꯃꯣꯏꯒꯤ ꯀꯩꯅꯣꯗꯣ ꯑꯁ ꯑꯉꯥꯡꯈꯩꯗꯤ ꯀꯛꯇꯅ ꯈꯣꯠꯇꯅꯒ ꯊꯣꯡꯗꯦ ꯀꯩꯅꯣꯗ ꯀꯔꯤ ꯃꯣꯏꯒꯤ ꯄꯥꯇ꯭ꯔ ꯑꯆꯧꯕꯗꯨꯗ ꯄꯨꯜꯂꯞ ꯍꯥꯞꯆꯤꯜꯂꯒ ꯐꯨꯠꯂꯦ ꯗꯕꯥꯗ ꯑꯗꯨꯒ ꯐꯨꯠꯂꯦ ꯃꯆꯦꯠ ꯃꯆꯦꯠ ꯇꯧꯔꯒ ꯃꯌꯥꯝ ꯁꯦꯠꯇꯅ ꯈꯣꯠꯇꯅ ꯇꯧꯔꯒ ꯆꯥꯏ ꯅꯪ ꯅꯪ ꯅꯪ ꯋꯥꯔꯤꯁꯤꯗꯤ ꯀꯣꯡꯄꯥꯛꯀꯤꯗ ꯁꯥꯃꯨ ꯍꯥꯜꯂꯒ ꯆꯥꯕꯗꯣ ꯑꯗꯨꯃꯛꯅꯦ ꯅꯤꯡꯁꯤꯡꯉꯛꯏꯗ ꯑꯗꯨꯃꯛꯅꯤ ꯇꯧꯔꯤꯁꯦ ꯑꯁ ꯃꯌꯥꯗꯣ ꯑꯁ ꯃꯌꯥꯗꯣ ꯑꯉꯥꯡꯈꯩꯅ ꯃꯌꯥꯗꯨꯗꯤ ꯄꯣꯔꯛꯇ꯭ꯔꯦ ꯃꯌꯥꯗꯤ ꯌꯥꯝ ꯐꯖꯩ ꯁꯦꯝꯅꯦꯅꯗ ꯁꯥꯃꯨ ꯃꯅꯥꯇꯣꯟꯗꯨ ꯈꯛ ꯄꯣꯔꯛꯑꯦ ꯑꯗꯣ ꯃꯣꯏꯒꯤꯗꯤ ꯁꯥꯃꯨ ꯃꯌꯥꯗꯨꯁꯨ ꯌꯥꯝꯅ ꯇꯥꯡ ꯃꯥꯜꯂꯤꯅꯤ
ꯑꯦ ꯁꯥꯃꯨ ꯃꯌꯥꯗꯨꯗꯤ ꯍꯧꯖꯤꯛ ꯗꯥꯏꯃꯟꯒ ꯆꯥꯡꯗꯝꯅꯕ ꯌꯥꯔꯕꯅꯤꯅꯦ
ꯎ ꯈꯪꯗꯦ ꯑꯗꯣ ꯑꯩꯈꯣꯏꯒꯤꯗꯤ ꯑꯩꯈꯣꯏ ꯑꯉꯥꯡꯈꯩꯗꯤ ꯁꯥꯃꯨꯁꯦ ꯌꯥꯝ ꯄꯪꯐꯥꯗ ꯑꯗꯨꯝ ꯐꯥꯕꯖꯥꯠꯅꯤꯗ ꯑꯗꯣ ꯁꯃꯨ ꯗꯤ ꯃꯣꯏꯗꯤ ꯁꯥꯃꯨ ꯐꯥꯕ ꯌꯥꯝ ꯍꯩꯌꯦ ꯑꯣ ꯁꯥꯃꯨꯒꯃꯥꯏꯅ ꯆꯥꯎꯕꯖꯥꯠꯂꯣ ꯑꯁ ꯑꯉꯥꯡꯈꯩꯗꯤ ꯃꯁꯥꯒ ꯌꯥꯝ ꯐꯩꯍꯦ ꯃꯣꯏꯅ ꯊꯥꯡꯀꯠꯄ ꯅꯨꯡꯁꯤ ꯅꯪꯗ ꯎꯗꯕꯒꯤꯅꯤꯀꯣ ꯎꯔꯒꯗꯤ ꯁꯥꯃꯨꯒꯁꯤꯗꯤ ꯑꯗꯨꯝ ꯃꯣꯏꯗꯤ ꯂꯥꯏꯅ ꯑꯗꯨꯝ ꯊꯥꯡꯒꯠꯄ ꯖꯥꯠꯅꯤꯗ
ꯑ ꯑꯦꯁ ꯀ
ꯏꯕꯨꯒꯖꯔꯤꯦꯗ ꯑꯩ ꯂꯥꯛꯑꯒ ꯊꯥꯡꯒꯠꯂꯒ ꯄꯥꯏꯔ ꯂꯪꯒꯦ ꯍꯥꯏ ꯀꯪ ꯖꯤꯀꯥꯟꯁꯤꯕꯨ ꯀꯩꯗꯧꯔꯤꯒꯦ
ꯑꯣꯗꯤ ꯀꯥꯟꯖꯤ ꯁꯥꯕꯅꯤꯅ ꯐꯦꯟꯒꯨꯝꯕ ꯈꯔ ꯊꯥꯔꯒ ꯃꯤꯊꯥꯏꯒꯨꯝꯕ ꯑꯃ ꯎꯝꯃꯒ ꯁꯨꯝ
ꯑꯗꯨꯝ ꯗꯤꯜꯂꯤꯦꯜꯂꯤ ꯍꯥꯏꯇꯥꯔꯦꯅꯦ ꯑꯁꯃꯤꯊꯥꯏ ꯍꯥꯏꯔꯒ ꯅꯍꯥꯟ ꯑꯉꯥꯡ ꯑꯩꯈꯣꯏꯒꯤ ꯑꯉꯥꯡ ꯑꯃ ꯃꯥꯅ ꯃꯤꯠ ꯊꯥꯏ ꯑꯉꯥꯡ ꯂꯩꯔ ꯄꯣꯔꯛꯑꯦ ꯀꯩꯅꯣ ꯑꯁ ꯀꯔꯤꯅꯕꯨ ꯁꯥꯕ ꯃꯤꯊꯥꯏꯅꯣ ꯈꯪꯗꯦ ꯑꯣꯟꯊꯣꯛꯅ ꯍꯥꯎꯈ꯭ꯔꯦ ꯀꯣ ꯀ ꯍꯥꯏꯗꯤ ꯃꯁꯛ ꯃꯣꯡꯁꯤꯕꯨ ꯀꯃꯥꯏꯅ ꯇꯧꯕꯖꯥꯠꯅꯣ ꯑꯦ ꯃꯁꯛ ꯃꯣꯡꯁꯤꯗꯤ ꯑꯩꯈꯣꯏꯒꯤ ꯌꯥꯝꯅ ꯑꯉꯥꯡꯅ ꯍꯦꯛ ꯎꯕꯗ ꯄꯥꯝꯒꯗꯕ ꯃꯑꯣꯡꯒꯤ ꯑꯆꯥꯄꯣꯠ ꯑꯣꯏꯕ ꯖꯥꯠꯅꯤꯗ ꯑꯩꯈꯣꯏꯒꯤ ꯃꯣꯏꯒꯤ ꯆꯥꯔꯂꯤ ꯀꯩ ꯐꯤꯂꯝ ꯑꯃ ꯂꯩꯗꯥꯏꯅꯦ ꯆꯣꯀ꯭ꯂꯦꯠ ꯕꯦꯛꯇꯔꯤ ꯀ
ꯑꯣ ꯑꯥ ꯑꯥ ꯑꯃ ꯂꯩꯕꯅꯤ
ꯃꯣꯏ ꯑꯗꯨꯒꯤ ꯐꯦꯛꯇꯔꯤ ꯑꯗꯨꯒꯤ ꯃꯤ ꯃꯆꯥ ꯃꯆꯥ ꯃꯣꯏꯒꯤ ꯖꯪꯒꯟꯗꯣ ꯑꯥ ꯑꯥ ꯑꯗꯨꯗꯒꯤ ꯍꯦꯛꯂꯛꯄ ꯑꯣꯏ ꯀ ꯃꯥꯜꯂꯤ ꯃꯣꯏꯒꯤ ꯆꯣꯀ꯭ꯂꯦꯠꯀꯤ ꯃꯤꯊꯥꯏꯅꯤ ꯍꯥꯏ ꯑꯗꯨꯗꯒꯤ ꯍꯂꯛꯄ ꯂꯩꯕꯥꯛ ꯀꯥꯁꯤ ꯆꯣ꯭ꯂꯦꯠ ꯉꯥꯛꯇ ꯑꯣꯏꯕꯤꯗꯣ ꯑꯣ ꯑꯣ ꯑꯣ ꯑ ꯑꯗꯨꯋꯥꯏꯗꯒꯤ ꯑ ꯑꯗꯨꯒꯤ ꯑꯗꯨꯗꯒꯤ ꯂꯩꯔꯛꯄꯖꯥꯠꯅꯤ ꯃꯥꯒꯤꯗꯣ
ꯑꯥ
ꯑꯗꯨꯒꯨꯝꯕ ꯀꯝꯄꯅꯤ ꯑꯃ ꯂꯩꯕ ꯃꯥꯜꯂꯦ ꯆꯣꯀ꯭ꯂꯦꯠꯀꯤ ꯐꯦꯛꯇꯔꯤ ꯑ ꯇꯧꯕ ꯑꯃ ꯑꯁ ꯑꯗꯨꯗꯤ ꯑꯩꯈꯣꯏꯁꯨ ꯆꯠꯄꯨ ꯆꯠꯅꯤꯡꯉꯤꯅꯦ ꯈꯪꯪꯗꯦ ꯈꯪꯗꯦ ꯃꯣꯏ ꯑꯉꯥꯡꯁꯤꯡꯅ ꯇꯧꯔꯤꯁꯦ ꯖꯥꯠ ꯖꯥꯠꯀꯤ ꯑꯆꯥꯄꯣꯠꯕꯣ ꯀꯩꯋꯣ ꯌꯥꯝ ꯄꯣꯔꯛꯏ ꯑꯩꯈꯣꯏꯗꯤ ꯈꯪꯖ ꯂꯥꯛꯆꯕ ꯅꯠꯇꯦ ꯑꯗꯣ ꯑꯁ ꯑꯩꯈꯣꯏꯗꯤ ꯑꯉꯥꯡꯈꯩꯗꯗꯒꯤꯗꯤ ꯌꯥꯝ ꯆꯩ ꯁꯃꯤ ꯊꯥꯏ ꯆꯥꯅꯨꯗꯨ ꯇꯧꯅꯨ ꯑꯩꯈꯣꯏꯗꯤ ꯑꯍꯟ ꯍꯦꯛ ꯑꯣꯏꯁꯤꯜꯂꯀꯥꯟꯗ ꯗꯥꯏꯕꯤꯇꯤꯁ ꯑꯗꯨ ꯑꯗꯨ ꯀꯥꯏ ꯑꯗꯨ ꯃꯣꯏ ꯍꯧꯖꯤꯛꯀꯤ ꯂꯝ ꯃꯐꯝꯗꯨꯗꯒꯤ ꯄꯣꯔꯛꯄ ꯃꯤꯊꯥꯏꯗꯨꯗꯤ ꯑꯣꯟꯊꯣꯛ ꯍꯥꯎꯈ꯭ꯔꯦꯍꯦ ꯗꯥꯏꯕꯦꯇꯁꯨ ꯅꯥꯗꯦ ꯍꯥꯏꯒꯨꯝ ꯇꯧꯋꯗ ꯅꯥꯗꯦ ꯗꯥꯏꯕꯤꯇꯤꯁ ꯀ ꯗꯥꯏꯕꯤꯇꯤꯁ ꯐꯥꯎꯕ ꯃꯤꯊꯥꯏ ꯑꯣꯏ ꯂꯩꯔꯝꯃꯤ
ꯑꯁ ꯑꯗꯨ ꯑꯗꯨꯗꯤ ꯑ ꯑꯗꯨ
ꯃꯍꯥꯛꯁꯤ ꯊꯨꯝꯗꯕꯤꯗꯅꯦ ꯊꯨꯝꯗꯕꯤꯗ ꯑꯣꯏꯅꯝꯃꯒ ꯌꯥꯝꯅ ꯍꯥꯎꯕ ꯑꯃ ꯌꯥꯎꯔꯤ ꯃꯗꯤ ꯀꯩꯅꯣ ꯇꯧꯕ ꯌꯥꯏꯅꯦ ꯆꯨꯞꯂꯧ ꯂꯧꯊꯣꯛꯎ ꯇꯥꯔꯒꯗꯤ ꯂꯩꯥꯏꯅꯥ ꯇꯤꯟꯅꯥꯒꯁꯤꯦ ꯀꯣꯛꯄꯒ ꯑꯣꯏꯗꯧꯕ ꯃꯥꯜꯂꯤꯅꯦ ꯆꯠꯗ꯭ꯔꯨꯒꯦ ꯍꯥꯏꯔꯒꯗꯤ ꯑꯩꯈꯣꯏ ꯑꯉꯥꯡꯗꯣ ꯃꯔꯤ ꯃꯉꯥꯔꯛꯇꯤ ꯁꯨꯔ ꯃꯥꯜꯂꯦ ꯃꯥꯅ ꯍꯦꯛ ꯂꯨꯞꯆꯔꯛꯄ ꯃꯥꯗꯤ ꯗꯥꯏꯕꯤꯇꯤꯁꯀꯗꯤ ꯄꯨꯟꯁꯤ ꯅꯥꯔꯔꯣꯏꯅ ꯍꯥꯏꯔꯤꯒꯦ ꯃꯩ ꯃꯉꯥ ꯑꯗꯨꯃꯥꯏꯅ ꯍꯥꯏ ꯑꯩꯁꯨ ꯑꯃꯨꯛꯇꯪ ꯆꯠꯂꯒ ꯂꯨꯞꯁꯦꯅ ꯍꯥꯏꯕꯅꯤ ꯑꯗꯣ ꯑꯩꯁ ꯁꯪꯗ ꯂꯩꯔꯦ ꯑꯗꯨ ꯅꯪꯁꯨ ꯍꯦꯛ ꯁꯪꯉꯗꯤ ꯁꯪꯉꯗꯤ ꯃꯊꯪꯗꯣ ꯍꯦꯛ ꯆꯠꯂꯒꯦ ꯍꯦꯛ ꯂꯨꯞꯊꯧꯁꯦ
ꯌꯥꯏꯌꯦ ꯌꯥꯏꯌꯦ ꯂꯣꯡꯗꯥꯥꯎ ꯇꯥꯎꯁꯦ
ꯁꯦ ꯑꯁ ꯇꯥꯎꯏꯤ ꯍꯥꯏꯔꯤꯉ ꯑꯗꯨꯗ ꯃꯣꯏꯗꯤ ꯌꯥꯝꯅ ꯗꯦꯟꯁꯤꯇꯤꯗꯨꯣ ꯌꯥꯝ ꯀꯨꯡꯕꯅꯤꯅꯀꯣ
ꯑꯥ
ꯑꯗꯨꯅ ꯑꯩ ꯂꯨꯞꯇꯦ ꯍꯥꯏ ꯃꯊꯛꯇ ꯑꯗꯨꯝ ꯆꯠꯄꯕꯨ ꯌꯥꯏ ꯍꯥꯏꯗ ꯐꯤꯂꯝꯗ ꯀꯩꯗꯗꯤ ꯌꯥꯝ ꯂꯨꯞꯄꯤꯗꯅ ꯑꯉꯥꯡꯗꯣ ꯂꯨꯞꯁꯤꯗꯅ
ꯑ ꯂꯨꯞꯄꯅꯤ
ꯑꯣ ꯑꯩꯈꯣꯏꯗꯤ ꯂꯨꯞꯄꯣꯏ ꯍꯥꯏ ꯎꯝ ꯑꯩꯈꯣꯏꯗꯤ ꯂꯨꯞꯄꯣꯏꯕ ꯎꯝ ꯃꯊꯛꯇ ꯑꯗꯨꯝ ꯇꯥꯎꯏ ꯑꯩꯈꯣꯏꯅ ꯄꯤꯛꯄꯒꯤ ꯑꯣꯖꯥꯠꯂꯣ ꯑꯦ ꯄꯤꯛꯄꯩ ꯅꯠꯇꯦ ꯀꯩꯅꯣꯅꯤ ꯑꯩꯈꯣꯏ ꯗꯦꯟꯁꯤꯇꯤꯗꯣ ꯑꯗꯨꯅ ꯍꯦꯟꯅꯖꯤꯛ ꯁꯤ ꯍꯧꯖꯤꯛꯀꯤ ꯆꯣꯀ꯭ꯂꯦꯠꯇꯣ ꯑꯗꯨꯅ ꯈꯔ ꯌꯥꯝꯅ ꯅꯪꯈꯤꯕꯗꯨꯗ ꯑꯩꯈꯣꯏꯅ ꯑꯩꯈꯣꯏꯅ ꯈꯔ ꯗꯦꯟꯁꯤꯇꯤꯁꯦ ꯋꯥꯠꯄ ꯃꯊꯛꯇ ꯇꯥꯎꯕ ꯖꯥꯠꯅꯤ ꯑꯗꯣ ꯑꯗꯨꯝ ꯇꯥꯎꯅ ꯇꯥꯎꯅ ꯑꯗꯨꯝ ꯈꯔ ꯈ ꯊꯛꯄ ꯍꯤꯗꯥꯛꯅꯤ ꯍꯥꯏ ꯈ ꯈ ꯊꯛꯑꯒ ꯄꯤꯛ ꯄꯤꯛꯀ ꯀꯥꯝꯃꯒ
ꯑꯁ ꯃꯤꯠꯇꯒ ꯎꯏꯌꯦ
ꯑꯗꯨꯅ
ꯑꯗꯨ ꯀꯩꯅꯣꯝ
ꯀꯩꯅꯣꯝ ꯇꯧꯔꯗ꯭ꯔꯥ ꯁꯤꯅꯦ ꯀꯦꯃꯦꯔꯥ ꯑꯃ ꯄꯥꯏꯔꯦꯗꯅ ꯑꯦ ꯀꯦꯔꯥꯗꯤ ꯄꯨꯟꯕ ꯌꯥꯗꯦ ꯂꯥꯏꯀ ꯊꯥꯔꯒ ꯃꯣꯏꯗꯨ ꯀꯦꯃꯦꯔꯥꯗꯤ ꯄꯨꯁꯟꯕ ꯌꯥꯗꯦ ꯂꯥꯏꯕ ꯊꯥꯕ ꯌꯥꯗꯦ ꯍꯥꯏꯅꯤ
ꯑꯁ ꯑꯩꯗꯤ ꯌꯨꯇ꯭ꯌꯨꯕꯔ ꯈꯛ ꯀꯧꯔꯒ ꯑꯦꯛꯁꯄ꯭ꯂꯣꯔꯠ ꯇꯧꯊꯣꯛꯅꯤꯡꯉꯦ ꯈꯜꯂꯤ
ꯉ ꯀꯜꯂꯤꯗ ꯑꯁ ꯑꯗꯨꯒꯤ ꯈꯨꯗꯣꯡꯆꯥꯥꯕꯗꯨꯃꯗꯤ ꯐꯪꯗ ꯭ꯔꯦ ꯍꯥꯏꯅꯤ ꯑꯗꯣ ꯃꯅꯨꯡꯗ ꯆꯪꯕꯁꯦ ꯃꯣꯏꯗꯤ ꯑꯗꯨꯃꯥꯏꯅ ꯐꯦꯁꯤꯂꯤꯇꯤꯁꯦ ꯌꯥꯝ ꯆꯥꯎꯅ ꯑꯗꯒꯤ ꯁꯥꯏꯟꯁꯀꯤ ꯑꯣꯏꯕ ꯄꯣꯠꯁꯦ ꯌꯥꯝ ꯀꯩꯅꯣ ꯇꯧꯅ ꯂꯩꯕ ꯃꯐꯝ ꯑꯣꯏꯕꯅꯤꯅ
ꯎꯝ
ꯑꯩꯈꯣꯏꯒꯤ ꯀꯦꯃꯦꯔꯥ ꯍꯥꯏꯗꯤ ꯃꯌꯥꯝꯅ ꯍꯦꯛ ꯇꯧꯅꯕ ꯊꯕꯛꯇꯤ ꯅꯠꯇꯦꯗꯅ ꯑꯗꯨꯅ ꯋꯥꯅꯤ ꯍꯧꯖꯤꯛ ꯃꯌꯥꯝꯅ ꯍꯦꯛ ꯇꯧꯅꯔꯛꯑꯒꯗꯤ ꯑꯗꯨꯝ ꯄꯪꯁꯪꯗ ꯄꯪꯁꯪ ꯑꯗꯨꯝ ꯆꯪꯅꯕ ꯌꯥꯗꯤ ꯌꯥꯕ ꯑꯗ ꯍꯧꯖꯤꯛꯀꯥꯟꯁꯦ ꯃꯣꯏꯅ ꯍꯦꯛ ꯑꯅꯧꯕ ꯑꯣꯏꯔꯤꯕꯝꯅꯤꯅ ꯑꯗꯨꯒꯤ ꯄꯣꯠꯇꯣ ꯃꯌꯥꯝꯗ ꯎꯠꯊꯣꯛꯄꯗꯣ ꯈꯤꯇꯪ ꯅꯨꯡꯉꯥꯏꯇ꯭ꯔꯤ ꯑꯩꯈꯣꯏ ꯑꯉꯥꯡꯒꯤꯗꯨꯗ ꯃꯣꯏ ꯊꯕꯛ ꯇꯧꯔ ꯂꯩꯕ ꯖꯥꯠꯅꯤꯗ ꯃꯣꯏ ꯀꯩꯅꯣꯅꯤ ꯁꯥꯃꯨꯗꯣ ꯀꯩꯅꯣ ꯇꯧꯔꯒ ꯆꯣꯀ꯭ꯂꯦꯠ ꯍꯣꯟꯇꯣꯛ ꯍꯣꯟꯖꯤꯟ ꯑꯃ ꯑꯃ ꯇꯧꯕꯗꯤ ꯁꯤꯖꯤꯟꯅꯕ ꯑꯣꯏꯔ ꯃꯥꯜꯂꯤ ꯑꯗ ꯑꯣ ꯑꯣ ꯁꯃꯨꯗꯨꯣ ꯍꯦꯛ ꯌꯥꯝꯃꯜꯂꯛꯑꯀꯥꯟꯗ ꯍꯦꯛ ꯍꯦꯛ ꯃꯣꯏ ꯐꯥꯔꯒ ꯆꯕ ꯆꯗꯔꯒ ꯎꯝ ꯆꯥꯊꯣꯛꯄꯅꯦꯕ ꯂꯧꯔꯒ ꯈ ꯄꯨꯔꯛꯎ ꯍꯥꯏꯕꯅꯦ ꯑꯁ ꯍꯣꯏ ꯑꯁ ꯃꯣꯏꯗꯤ ꯌꯥꯝ ꯆꯥꯏ ꯍꯥꯏ ꯑꯗꯣ ꯀꯩꯅꯣꯅꯤꯗ ꯁꯥꯃꯨꯗꯣ ꯀ꯭ꯂꯦꯠ ꯃꯅꯝꯕꯨ ꯈꯔ ꯈꯔꯕꯨ ꯅꯝꯃꯦ ꯑꯗꯨꯅꯔ ꯃꯣꯏ ꯃꯐꯝꯗꯨꯅ ꯂꯩꯕꯗꯨꯒꯤꯔ ꯀꯩꯅꯣ ꯍꯥꯎꯈ꯭ꯔꯦ ꯑꯃꯨꯜ ꯏꯁꯄ꯭ꯔꯦ ꯃꯅꯝ ꯅꯖꯥꯠꯔꯣ ꯈꯪꯗꯦ ꯑꯗꯨꯕꯨꯗꯤ ꯑꯃ ꯃꯇꯝꯗꯨꯗꯤ ꯑꯗꯨꯃꯛꯇꯤ ꯅꯝꯃꯝꯗꯧ ꯃꯥꯟꯕ ꯑꯁ ꯃꯅꯝꯗꯣ ꯆꯣꯀ꯭ꯂꯦꯠꯀꯤ ꯃꯅꯝ ꯅ ꯑꯩꯈꯣꯏꯅ ꯍꯦꯛ ꯆꯥꯅꯔꯤꯕ ꯆꯣꯀ꯭ꯂꯦꯠꯁꯦ ꯁꯤꯒꯤ ꯃꯝ ꯃꯅꯝꯃꯛꯇꯤ ꯅꯠꯇꯦ ꯃꯣꯏ ꯀꯔꯤ ꯃꯔꯅꯝꯅꯣ ꯌꯥꯝ ꯈꯪꯗꯅꯤ ꯃꯅꯝꯗꯨꯗ ꯇꯥꯕꯗ ꯍꯥꯎꯋꯤ
ꯀꯦꯛ ꯁꯥꯕꯗ ꯁꯃꯨ ꯃꯆꯦꯠ ꯃꯆꯦꯠ ꯍꯥꯞꯄ ꯌꯥꯔꯦꯅꯦ ꯑꯗꯨꯗꯤ
ꯑꯦ ꯑꯗꯨꯗꯤ ꯌꯥꯗꯦꯍꯦ ꯑꯗꯨꯃꯗꯤ ꯃꯣꯏ ꯌꯥꯗꯦ ꯍꯥꯏ ꯁꯨꯡꯇꯣꯛꯑꯒ ꯈꯣꯠꯂꯒ ꯍꯥꯞꯄꯗꯤ ꯌꯥꯏ ꯍꯥꯏ ꯑꯗꯣ ꯑꯗꯨ ꯗꯥꯏꯔꯦꯛ ꯑꯅꯧꯕ ꯃꯈꯜ ꯑꯃ ꯄꯨꯊꯣꯛꯄ ꯌꯥꯏ ꯀꯩꯅꯣ ꯎ ꯑꯗꯨꯒꯨꯝꯕꯗꯨ ꯃꯣꯏꯒꯤ ꯃꯅꯨꯡꯗ ꯂꯩꯔꯝꯕꯗꯤ ꯌꯥꯏ ꯑꯗꯣ ꯑꯩꯈꯣꯏꯗ ꯍꯧꯖꯤꯛꯃꯛꯀꯤꯗꯤ ꯑꯗꯨꯃꯥꯏꯅ ꯎꯊꯣꯛꯄ ꯈꯣꯠꯇꯣꯛꯄꯗꯤ ꯂꯩꯇꯦ ꯑꯗꯨ ꯅꯪ ꯆꯠꯁꯤꯔꯣ ꯃꯊꯪ ꯑꯉꯥꯡꯗꯣ ꯁꯨꯇꯤ ꯊꯣꯛꯂꯛꯄꯗ ꯑꯗꯨ ꯃꯥ ꯍꯟꯇꯛ ꯆꯪꯈꯤꯕꯗꯨ ꯌꯥꯎꯁꯤꯅꯤ ꯍꯥꯏꯕꯅꯤ ꯑꯩꯁꯦ ꯁꯪꯗꯦ ꯑꯗꯣ ꯅꯪ ꯁꯪꯉꯒꯗꯤ ꯅꯪ ꯅꯪ ꯆꯠꯀꯦꯗꯤ ꯍꯦꯛ ꯆꯠꯃꯤꯟꯅꯧꯅꯤ ꯑꯉꯥꯡꯗꯨꯒ
ꯌꯥꯏꯅꯤ ꯌꯥꯏꯅꯤ ꯑꯗꯦꯛꯇ ꯆꯠꯊꯣꯛꯎꯔꯁꯤꯅꯦ ꯅꯪ ꯌꯥꯗꯒꯅ ꯑꯩꯅ ꯍꯥꯟꯅ ꯆꯠꯊꯣꯛꯎꯔꯒ
ꯍꯣꯏ ꯍꯣꯏ ꯑꯃꯨꯛ ꯑꯩꯅ ꯑꯃꯨꯛ ꯅꯉꯣꯟꯗ ꯁꯨꯃꯥꯏ ꯁꯨꯃꯥꯏꯅ ꯇꯧꯋ ꯑꯦ ꯇꯝꯃꯒ ꯂꯣꯏꯔꯦ ꯎꯝ ꯏꯇꯥꯎꯅꯕꯨ ꯆꯠꯂꯁꯨꯩꯅꯕꯨ ꯆꯠꯂ ꯈꯜꯂꯁꯨ ꯆꯠꯄ ꯆꯠꯂꯗꯤ ꯆꯞ ꯃꯥꯟꯅ ꯍꯜꯂꯛꯄꯗ ꯍꯦꯛ ꯑꯗꯨ ꯃꯣꯏꯒꯤ ꯀꯔꯤ ꯃꯤꯊꯥꯏ ꯃꯈꯟ ꯃꯈꯟ ꯃꯥꯗꯤ ꯄꯨꯕ ꯍꯟꯗꯛꯇꯤ ꯃꯥꯗꯤ ꯁꯃꯨ ꯃꯅꯥꯇꯣꯟ ꯄꯨꯣꯔꯛꯄꯗ ꯃꯤꯊꯥꯏꯗꯤ ꯌꯥꯝ ꯄꯣꯔꯛꯇ꯭ꯔꯦ ꯃꯗꯅ ꯑꯗꯨꯅ ꯅꯪ ꯅꯪꯅ ꯆꯠꯄꯗꯗꯤ ꯁꯃꯨ ꯃꯅꯥꯇꯣꯟꯝꯗꯝ ꯄꯣꯔꯛꯑꯅꯤ ꯀꯩꯅꯣꯗ ꯄꯣꯔꯔꯛꯣ ꯃꯤꯊꯥꯏ ꯃꯤꯊꯥꯏ ꯃꯣꯏ ꯆꯣꯀ꯭ꯂꯦꯠ ꯃꯥꯅ ꯑꯌꯥꯡꯕ ꯈꯜꯂ ꯄꯣꯔꯛꯄꯖꯥꯠꯅꯤꯗ ꯃꯤꯊꯥꯏ ꯑꯣꯏꯅ ꯆꯣꯀ꯭ꯂꯦꯠ ꯃꯈꯜ ꯃꯈꯜ ꯂꯩꯌꯦ ꯑꯗꯨ ꯑꯝꯇ ꯄꯣꯔꯛꯎ ꯆꯥꯁꯦ ꯌꯥꯏꯅꯤ ꯁꯦꯝ ꯃꯥꯟꯕ ꯃꯤꯊꯥꯏ ꯑꯗꯨꯒꯨꯝꯅ ꯎꯕ ꯎꯝ ꯑꯗꯨ ꯌꯥꯝ ꯃꯤꯅꯒꯨꯝꯕ ꯃꯈꯟ ꯃꯈꯟ ꯀꯣ ꯎ
ꯑꯩ ꯆꯠꯂꯗꯤ ꯄꯨꯔꯛꯀꯦ
ꯎꯝ ꯐꯔꯦ ꯐꯔꯦ ꯍꯟꯗꯛ ꯆꯠꯄꯗ ꯄꯨꯔꯛꯑꯒꯦ ꯎꯝ ꯑꯗꯣ ꯏꯆꯥ ꯅꯨꯨꯄꯥꯒ ꯆꯠꯃꯤꯟꯅꯔꯣ ꯃꯣꯏ ꯃꯤ ꯆꯪꯍꯟꯗꯦ ꯍꯥꯏꯕꯅꯤ ꯑꯗꯣ ꯃꯥ ꯅꯪ ꯆꯠꯇꯨꯔꯗꯤ ꯉꯟꯇꯥꯅ ꯍꯦꯛ ꯑꯩꯉꯣꯟꯗ ꯄꯥꯎ ꯄꯤꯔꯛꯑꯣ ꯑꯗꯨꯒ ꯃꯥꯒꯤ ꯃꯣꯏꯒꯤ ꯆꯪꯕꯒꯤ ꯄꯥꯠ ꯀꯛꯄ ꯁꯥꯕꯗ ꯊꯥ ꯑꯃꯨ ꯀꯩꯃꯨꯛ ꯆꯪ ꯃꯥꯜꯂꯤ ꯑꯗꯨ ꯃꯃꯥꯟꯅꯕꯗ ꯇꯧꯔꯒ ꯅꯪ ꯃꯃꯤꯡꯗꯣ ꯁꯟꯁꯦ ꯑꯗꯨꯒ ꯍꯦꯛ ꯆꯪꯃꯤꯟꯅꯔꯣ
ꯑꯣ
ꯑꯣ ꯐꯔꯦ ꯐꯔꯦ ꯑꯗꯨꯗ ꯑꯃꯨꯛ ꯆꯠꯂꯁꯤꯔꯦ ꯑꯗꯨꯗꯤ ꯎꯝ ꯐꯔꯦ ꯑꯗꯨ ꯊꯝꯃꯒꯦ ꯅꯪꯗꯣ ꯍꯣꯏ ꯑꯩ ꯁꯃꯨ ꯑꯉꯥꯡꯗꯤ ꯂꯣꯏꯔ ꯃꯥꯜꯂꯦ ꯦ ꯑꯣ ꯐꯦ ꯆꯥꯊꯣꯛꯔꯣ ꯆꯥꯊꯣꯛꯎꯔꯣ ꯎ ꯊꯝꯃꯦ ꯊꯝꯃꯦ